ꯎꯝ
ꯍꯜꯂꯣ!
ꯑꯣ ꯇꯥꯏꯌꯦ꯫
ꯇꯥꯔꯕꯣ? ꯀꯩꯗꯧꯔꯝꯃꯤꯅꯣ ꯍꯧꯖꯤꯛ ꯍꯧꯖꯤꯛꯄꯣ꯫
ꯑꯁꯤ ꯉꯥꯛꯇꯪ ꯍꯤꯞꯀꯦꯅ ꯍꯤꯞꯄꯝꯕꯅꯦ꯫
ꯊꯕꯛ ꯇꯧꯗ꯭ꯔꯕꯣ?
ꯊꯕꯛ ꯇꯧꯋꯤ ꯑꯩꯈꯣꯏ ꯗꯥ ꯊꯕꯛ ꯇꯧꯕ ꯂꯣꯏꯒꯦꯗ ꯉꯥꯏꯔꯤ ꯉꯥꯏꯍꯥꯛ ꯂꯩꯔꯒ ꯍꯥꯜꯂꯁꯦꯅ꯫ ꯑꯗ ꯃꯥꯗꯣ ꯎꯝ ꯇꯣꯇꯤ ꯃꯐꯝ ꯑꯃ ꯇꯧꯅꯤꯅ ꯆꯠꯈꯤꯕ꯫ ꯊꯣꯛꯈꯤꯕ ꯊꯣꯡꯒꯥꯟꯗ ꯑꯗꯨꯒꯤ, ꯇꯣꯇꯤ ꯇꯧꯕꯗꯨꯗꯤ ꯑꯩ ꯌꯥꯎꯕ ꯉꯝꯃꯔꯣꯏꯅ ꯑꯩ ꯈ꯭ꯨꯋꯥꯡ ꯈ꯭ꯨꯋꯥꯡꯁꯤ ꯅꯥꯕ꯫ ꯌꯥꯗ꯭ꯔꯦꯕ ꯑꯗꯨ ꯉꯇꯪ ꯍꯤꯞꯀꯦꯅ ꯍꯤꯞꯄ ꯂꯩꯔꯝꯕꯅꯦ꯫
ꯑꯣ ꯐꯥꯎꯕꯤ ꯂꯣꯏꯈ꯭ꯔꯕ ꯉꯁꯤꯒꯤꯗꯤ?
ꯑ ꯂꯣꯏꯔꯦ ꯉꯁꯤꯒꯤꯗꯤ ꯍꯧꯕ, ꯍꯧꯔꯔꯣꯏ ꯃꯥꯁꯨ ꯋꯥꯔꯝꯃꯅꯤ ꯉꯁꯥꯏ ꯑꯌꯨꯛꯇꯒꯤꯅꯤ ꯍꯧꯔꯤꯗꯣ꯫
ꯆꯥꯛꯇꯤ ꯆꯔꯕꯣ? ꯀꯃꯥꯏꯅ ꯇꯧꯔꯒꯦ꯫
ꯎꯝ ꯆꯥꯔꯦ꯫ ꯑꯩ ꯍꯨꯖꯤꯛꯇ ꯆꯥꯗ ꯉꯥꯏꯔꯤ ꯀꯨꯏꯗ꯭ꯔꯤ꯫
ꯀꯩ ꯀꯩ ꯆꯥꯔꯕ?
ꯁꯧꯒ꯭ꯔꯤꯒ, ꯕꯣꯔꯥꯒ, ꯑꯗꯒꯤ ꯊꯥꯖꯤꯡ ꯁꯤꯡꯖꯨꯒ꯫
ꯀꯅꯥꯅ ꯊꯣꯡꯉꯤꯅꯣ ꯀꯃꯥꯏꯅ ꯇꯧꯔꯤꯅꯣ꯫
ꯊꯣꯡꯕꯁꯦ ꯑꯩꯈꯣꯏ ꯀꯩꯅꯣꯅ ꯊꯣꯡꯉꯦ꯫ ꯑꯉꯥꯡꯅ ꯊꯣꯡꯉꯦ꯫ ꯉꯁꯤꯗꯤ ꯃꯥꯅ ꯂꯣꯏ ꯇꯧꯈꯔꯦ꯫ ꯅꯣꯏꯗꯤ ꯀꯩꯀꯩ ꯆꯥꯔꯕ?
ꯆꯞ ꯃꯥꯟꯅꯩꯗ ꯆꯝꯊꯣꯡ ꯆꯥꯔꯦ, ꯕꯣꯔꯥ ꯑꯃ ꯌꯥꯎꯔꯦ ꯂꯣꯏꯔꯦ꯫
ꯇꯔꯥꯃꯔꯤ꯫ ꯑꯣ ꯆꯝꯊꯣꯡꯒ, ꯕꯣꯔꯥꯒ, ꯆꯝꯐꯨꯠꯀ ꯎꯝ, ꯕꯣꯔꯒ
ꯃꯤ ꯎꯅꯗꯣꯏ ꯉꯥꯏ ꯂꯩꯕ ꯃꯤꯗꯣ ꯂꯥꯛꯇ ꯂꯩꯔꯦꯅꯦ, ꯑꯗꯨꯒꯤ ꯄꯨꯡ ꯑꯍꯨꯝꯗ ꯂꯥꯛꯀꯅꯤ ꯍꯥꯏꯕꯅꯦꯕ꯫
ꯎꯝ ꯑꯗꯨ ꯃꯤ ꯉꯥꯏꯕꯁꯦ ꯌꯥꯝ ꯋꯥꯕꯅꯤꯅꯦ꯫
ꯍꯣꯏ ꯑꯗꯨꯕꯨꯗꯤ꯫
ꯑꯩꯁꯨ ꯈ꯭ꯋꯥꯡꯁꯦ ꯌꯥꯝ ꯅꯥꯔꯦ ꯌꯥꯗ꯭ꯔꯦ꯫
ꯉꯔꯥꯡ ꯅꯣꯏ ꯃꯅꯤꯡꯒꯤ ꯍꯨꯏ ꯑꯆꯧꯕ ꯂꯣꯏꯕꯤꯗꯣ ꯂꯥꯛꯄꯅꯦꯕ꯫
ꯉꯁꯥꯏ ꯑꯌꯨꯛꯁꯨ ꯂꯥꯛꯄ ꯃꯥꯜꯂꯦ ꯉꯔꯥꯡꯁꯨ ꯂꯞꯄ ꯃꯥꯜꯂꯦ ꯃꯥ ꯍꯦꯛ ꯂꯥꯛꯑꯗꯤ ꯃꯥꯥꯏ ꯍꯨꯏ ꯑꯆꯧꯕꯤ ꯄꯨꯔꯛꯏꯅ꯫ ꯑꯗꯨꯒꯤ ꯉꯁꯥꯏꯗꯣ ꯃꯥ ꯑꯩ ꯎꯈꯤꯕ ꯃꯥꯜꯂꯦ꯫ ꯃꯥꯅ ꯊꯣꯡ ꯍꯦꯛ ꯍꯥꯡꯗꯣꯛꯑꯝꯗꯥꯏꯗ ꯑꯩ ꯂꯩꯕꯗꯨ ꯎꯕ ꯃꯥꯜꯂꯦꯕꯀꯣ꯫ ꯗꯣ ꯑꯩꯅꯁꯨ ꯍꯦꯛ ꯈꯪꯗꯕ ꯁꯥꯔꯒꯥ ꯌꯦꯡꯕꯗꯤ ꯌꯦꯡꯉꯨꯗ꯭ꯔꯦꯗ ꯃꯥꯁꯨ ꯎꯔꯒ, ꯎꯔꯗꯤ ꯋꯥꯈꯟꯗ ꯀꯩꯅꯣ ꯈꯜꯂꯝꯗꯧ ꯃꯟꯕ ꯑꯩ ꯅꯍꯥꯟ ꯈꯩꯗꯤ ꯂꯥꯛꯑꯒ ꯀꯧꯔꯛꯄꯅꯦ ꯍꯟꯗꯛꯇꯤ ꯀꯧꯔꯛꯇꯦ ꯈꯣꯠ ꯇ꯭ꯔꯦ ꯑꯗꯨꯃꯥꯏꯅ ꯈꯜꯂꯝꯒꯗ꯭ꯔꯥꯒ ꯈꯜꯂꯦ ꯑꯗꯨ ꯀꯩꯁꯨꯕꯨꯗꯤ ꯀꯥꯏꯗꯦꯗꯀꯣ꯫
ꯀꯩꯁꯨ ꯈꯜꯂꯝꯃꯣꯏꯗ꯫ ꯃꯥꯖꯨ ꯕꯥꯞꯄꯨ ꯑꯣꯏꯕꯨ ꯑꯣꯏꯔꯝꯃꯣꯏꯗ
ꯑꯦ ꯅꯍꯥꯟꯋꯥꯏꯗꯤ ꯑꯩ ꯂꯩꯔꯤꯀꯥꯟꯗꯗꯤ ꯂꯥꯛꯑꯁꯨ ꯂꯥꯛꯑꯦ ꯂꯥꯏꯑꯦ ꯈꯣꯠꯂꯦ ꯂꯥꯛꯑꯦ ꯂꯥꯏ ꯂꯥꯛꯄꯨ ꯂꯥꯛꯑꯁꯨ ꯂꯥꯛꯄꯨ ꯂꯥꯛꯇꯔꯁꯨ ꯂꯥꯛꯑꯦ ꯈꯣꯠꯂꯦ ꯑꯗꯨꯗ ꯑꯗꯨ ꯑꯗꯥ ꯇꯧꯗꯅ ꯋꯥꯔꯤ ꯁꯥꯟꯅ ꯈꯣꯠꯇꯅ ꯇꯧꯔꯤꯅꯀꯣ ꯍꯧꯖꯤꯛꯀꯥꯟꯗꯤ ꯑꯃꯨꯛ ꯇꯧꯗ‍꯭ꯔꯦꯅ
ꯇꯧꯗ꯭ꯔꯦ ꯑꯗꯨꯕꯨꯗꯤ
ꯑꯗꯨ ꯃꯥꯅ ꯑꯗꯨꯝ ꯑꯁ ꯅꯨꯡꯉꯥꯏꯔꯝꯃꯣꯏꯗ꯭ꯔꯥ ꯑꯃꯨꯛꯀꯥ ꯈꯜꯂꯝꯃꯦꯕ ꯅꯨꯡꯉꯥꯏ ꯌꯥꯏꯐꯔꯤ ꯀꯥꯟꯗꯗꯤ ꯀꯧꯔꯛꯑꯃꯤꯒ ꯈꯜꯂꯝꯃꯗꯤ ꯍꯥꯏꯗꯤ ꯃꯤ ꯍꯥꯏꯁꯤ ꯃꯤ ꯋꯥꯈꯜꯗꯤ ꯈꯟꯕ ꯉꯝꯗꯦꯗꯅ
ꯍꯣꯏ ꯑꯗꯨꯕꯨꯗꯤ
ꯑꯩꯅ ꯀꯔꯤꯝꯇ ꯈꯜꯂꯛ ꯀꯧꯒꯦ ꯈꯣꯠꯀꯦꯒꯥꯏꯅ ꯈꯜꯂꯝꯒꯗ꯭ꯔꯥꯅ ꯈꯜꯂꯝꯕꯩ ꯋꯥꯅꯤꯗ
ꯎꯝ ꯑꯗꯨꯗꯤ ꯅꯣꯏꯁꯦ ꯊꯦꯡꯗꯧ ꯌꯥꯝ ꯃꯥꯜꯂꯤꯗꯅ ꯍꯧꯖꯤꯛꯇꯤ ꯄꯨꯡ ꯀꯌꯥ ꯇꯥꯔꯒꯦ ꯇꯧꯔꯤꯁꯤꯕꯣ ꯄꯨꯡ ꯄꯨꯡ ꯀꯌꯥꯅꯣ ꯎꯗ꯭ꯔꯦ ꯃꯤꯠꯁꯤꯁꯨ
ꯍꯨꯝ ꯇꯥꯗꯣꯔꯦ ꯉꯥꯏꯔꯦ ꯂꯥꯛꯑꯅꯤ
ꯎꯝ
ꯈꯨꯠ ꯆꯥꯎ ꯑꯃꯅꯤꯅꯦ ꯃꯣꯏꯁꯦ ꯑꯩꯈꯣꯏ ꯈ꯭ꯋꯥꯏ ꯂꯩꯔꯤꯁꯦ ꯑꯥ ꯑꯝ ꯃꯈꯥꯗꯃ ꯂꯩꯔꯦꯅꯦ ꯃꯊꯛ ꯑꯃ ꯑꯅꯤ ꯑꯍꯨꯝ ꯄꯨꯂꯞꯅ ꯃꯔꯤ ꯁꯨꯕꯗ ꯍꯥꯏꯇꯥꯔꯦ ꯂꯩꯔꯤꯁꯦ ꯃꯇꯣꯟꯗꯅꯦꯕ
ꯊꯔꯣꯏꯁꯦ ꯎꯝ ꯊꯔꯣꯏꯁꯦ ꯑꯝꯇ ꯀꯛ ꯁꯤꯅ ꯇꯧꯕꯅꯦꯕꯀꯣ ꯀꯛꯄꯗꯣ ꯉꯝꯗꯅ ꯂꯩꯔꯦꯃꯤ ꯉꯥꯏꯍꯥꯛꯇꯪꯗꯕꯨꯗꯤ ꯑꯣꯏꯗꯣꯏꯅꯤꯁꯦ ꯀꯛ ꯄꯗ ꯑꯩꯈꯣꯏꯅꯤ ꯑꯍꯨꯝ ꯆꯪ ꯀꯛꯄꯗ
ꯅꯣꯏ ꯊꯔꯦꯏ ꯀꯛꯄꯁꯦ ꯃꯅꯤꯡ ꯀꯛꯄ꯭ꯔꯣ ꯃꯥꯡ ꯀꯛꯄ꯭ꯔꯣ ꯈꯣꯏ ꯑꯅꯤꯃꯛ ꯀꯛꯏ ꯃꯅꯤꯡꯁꯨ ꯃꯃꯥꯡꯁꯨ ꯀꯛꯄꯥꯊꯣꯛꯑꯦꯕ
ꯗꯪ ꯀꯛꯏ ꯃꯃꯥꯡꯗꯤ ꯍꯣꯔꯦꯟ ꯐꯨꯠꯄꯗ ꯑꯗꯨꯝ ꯀꯦꯜꯂꯛꯄꯅꯤꯗ
ꯀꯦꯟꯕ ꯍꯥꯏꯁꯨ ꯑꯗꯨꯝ ꯀꯩꯅꯣ ꯌꯥꯎꯁꯤꯜꯂꯤꯅ ꯑꯗꯨꯒꯤ ꯍꯩꯅꯗꯦꯅ ꯑꯃꯨꯛ ꯀꯥꯛꯑꯦ ꯑꯥ ꯃꯅꯤꯡꯗꯪ ꯀꯥꯛꯑꯗꯤ ꯀꯨꯏꯁꯨ ꯀꯨꯏꯔꯣꯏꯍꯦ ꯑꯗꯨꯕꯨ ꯈꯣꯏꯗꯤ ꯃꯅꯤꯡ ꯃꯃꯥꯡ ꯀꯛꯄꯩ ꯀꯨꯏꯕꯩ ꯋꯥꯅꯤ
ꯅꯪꯅ ꯄꯨꯡ ꯀꯌꯥꯗ ꯍꯜꯂꯛꯇꯣꯏꯅꯣꯁꯨ ꯈꯪꯗꯦ
ꯊꯧꯔꯣꯏꯁꯦ ꯃꯥꯗꯤ ꯎꯝ ꯃꯐꯝ ꯈꯨꯐꯝ ꯈꯪꯗ꯭ꯔꯗꯤ ꯆꯥꯕꯗꯣ ꯍꯪꯕꯣꯏꯗ ꯍꯥꯏꯕꯗꯤ ꯈꯣꯏꯗꯤ ꯑꯃꯨꯛ ꯐꯖꯅ ꯀꯥꯏꯗꯩ ꯌꯣꯜꯂꯤꯅꯣ ꯒ꯭ꯌꯥꯟ ꯇꯥꯗꯦꯅ ꯀꯥꯏꯗꯩ ꯈꯨꯠꯂꯤꯅꯣ ꯀꯥꯏꯗꯩ ꯀꯟꯇ ꯄꯨꯔꯛꯒ ꯌꯣꯜꯂꯤꯅꯣ ꯒ꯭ꯌꯥꯟ ꯇꯥꯗꯅꯤꯅ ꯆꯥꯕꯗꯣ ꯍꯪꯒꯣꯏꯕ ꯑꯃ ꯑꯣꯏꯕꯗꯣ ꯑꯗꯨꯃꯥꯏꯅ ꯑꯣꯏꯌꯦ
ꯑꯗꯨ ꯉꯁꯥꯏ ꯑꯌꯨꯛꯄꯨꯗꯤ ꯐꯅꯌꯥꯝꯗꯤ ꯆꯥꯝꯈ꯭ꯔꯕꯅꯤ ꯃꯝꯃꯤꯅ ꯇꯣꯇꯤ ꯇꯥꯛꯔꯛꯄꯗꯨꯗ ꯑꯗꯣ ꯂꯪꯕꯨꯗꯤ ꯂꯪꯏ ꯃꯥꯁꯦ ꯃꯁꯛꯁꯦ ꯌꯥꯝꯅ ꯏꯁꯪ ꯀꯥꯕ ꯈꯣꯠꯄꯒ ꯑꯝꯇ ꯇꯧꯗꯦꯕ ꯑꯗꯨꯕꯨ ꯊꯔꯣꯏꯖꯦ ꯑꯩꯈꯣꯏꯒꯤ ꯆꯥꯡ ꯃꯥꯟꯅꯕꯒꯤ ꯆꯥꯡ ꯑꯃ ꯑꯣꯏꯕꯗꯣ ꯑꯩꯈꯣꯏꯒꯤ ꯌꯥꯝꯁꯨ ꯆꯥꯎꯗꯕꯤ ꯌꯥꯝꯁꯨ ꯄꯤꯛꯇꯕꯤ ꯀꯃꯥꯏꯅ ꯍꯥꯏꯗꯣꯏꯅꯣ ꯈꯪꯗꯦ ꯎꯝ ꯆꯥꯕ ꯀꯩ ꯍꯥꯏꯅꯤ ꯆꯥꯕꯗ ꯑꯩꯈꯣꯏꯒꯤ ꯃꯔꯨ ꯃꯥ ꯃꯔꯨ ꯍꯥꯏꯗꯔꯦ ꯃꯥꯒꯤ ꯑꯥ ꯃꯔꯨꯝꯒ ꯌꯥꯎꯕꯗꯣ ꯑꯗꯨ ꯌꯥꯎꯗꯕꯒꯤ ꯇꯥꯏ ꯇꯥꯟꯖꯥꯗꯨ ꯑꯣꯏꯌꯦꯕ ꯑꯗꯨ ꯍꯥꯎꯗꯤ ꯍꯥꯎꯅꯦꯕ ꯁꯤꯁꯦ ꯎꯝ ꯑꯉꯥꯡꯈꯩ ꯇꯧꯔ ꯑꯝꯇ ꯀꯛꯃꯤꯟꯅꯒꯦ ꯇꯧꯕꯅꯤ ꯊꯔꯣꯏ ꯌꯥꯝ ꯆꯥꯅꯤꯡꯉꯦꯃꯦ
ꯆꯥꯔꯣ ꯆꯥꯔꯣ ꯅꯪ ꯅꯍꯥꯟꯗꯩ ꯊꯔꯣꯏ ꯆꯥꯅꯤꯡꯉꯦ ꯊꯔꯣꯏ ꯆꯥꯅꯤꯡꯉꯦꯅ ꯑꯗꯨꯝ ꯁꯣꯟꯂ ꯂꯩꯕꯗꯣ ꯉꯁꯤꯗꯤ ꯑꯃꯨꯛ ꯄꯦꯟꯅ ꯆꯥꯔꯅꯤ
ꯆꯥꯁꯤ ꯂꯥꯛꯎꯗꯅ
ꯆꯥꯔꯣꯏꯗ ꯊꯔꯣꯏꯒ ꯆꯅꯤꯡꯗꯦꯗ ꯍꯧꯖꯤꯛꯀꯥꯟ ꯊꯔꯣꯏ ꯆꯥꯕ ꯌꯥꯗꯦ ꯆꯥꯕ ꯇꯨꯝꯃꯣꯏꯕ
ꯑꯦ ꯀꯥꯂꯦꯟꯗꯕꯨ ꯀꯇꯧꯕꯒꯤ ꯇꯨꯝꯃꯣꯏꯗꯣꯏꯅꯣ ꯍꯦ
ꯇꯨꯝꯗꯦꯗ ꯑꯩꯈꯣꯏꯗꯤ
ꯅꯤꯡꯊꯝꯊꯥꯒꯤ ꯏꯪꯉꯒ ꯂꯩꯅꯦꯁꯨ ꯅꯠꯇꯦ ꯀꯥꯂꯦꯟꯗꯗꯤ ꯑꯗꯨꯝ ꯁꯥꯔ ꯂꯩꯗꯣꯏ ꯑꯗꯨꯕꯨ ꯅꯨꯡꯗꯥꯡꯁꯨ ꯀꯩꯁꯨ ꯁꯥꯕꯗꯕꯨ ꯑꯗꯨꯝ ꯇꯨꯝꯖꯒꯦꯇꯣꯞꯄꯣꯟꯅꯦ ꯑꯩꯗꯤ ꯐꯥꯏꯖꯄꯁꯨ ꯁꯨꯡꯁꯨꯞꯁꯨꯞꯠꯇꯦ ꯀꯥꯂꯦꯟ ꯊꯥꯁꯦ
ꯑꯩꯗꯤ ꯐꯩꯖꯨꯞꯁꯦ ꯁꯨꯞꯄꯤꯕꯗꯤ ꯅꯨꯡꯉꯥꯏꯌꯦ ꯑꯗꯨꯝ ꯈꯤꯇꯪ ꯂꯨꯝꯕꯨ ꯂꯨꯝꯕꯨ ꯁꯥ ꯇꯨꯝꯕꯗꯣ ꯑꯗꯩ ꯄ ꯁꯨꯍꯧꯗꯕ ꯅꯨꯃꯤꯠꯁꯦ ꯄꯨꯛꯁꯨ ꯅꯨꯡꯉꯥꯏꯇ꯭ꯔꯒ ꯑꯗꯨꯝ ꯈꯣꯡ ꯍꯥꯝꯕ ꯑꯗꯨꯃꯥꯏꯅ ꯇꯧꯋꯦꯕ ꯍꯥꯥꯝꯁꯨ ꯍꯥꯝꯗꯁꯨ ꯄꯨꯣꯛ ꯅꯨꯡꯉꯥꯏꯗꯕ ꯈꯣꯡ ꯍꯥꯝꯅꯤꯡꯕꯩ ꯄꯨꯒꯤ ꯑꯩꯈꯣꯏ ꯇꯥꯏꯞ ꯇꯧꯕꯗꯣ ꯑꯗꯨꯃꯥꯏꯅ ꯑꯗꯨꯝ ꯇꯧꯗꯣꯏꯅꯦꯕ ꯑꯗꯨꯏꯗꯨꯒꯤ
ꯑꯩꯗꯤ ꯐꯩꯖꯤ ꯊꯦꯡꯕꯁꯨ ꯁꯨꯛ ꯊꯦꯡ ꯊꯦꯡꯅꯤꯡꯗꯦ ꯀꯥꯂꯦꯟ ꯊꯥꯁꯤꯗꯗꯤ ꯍꯣꯏ ꯅꯣꯡꯉꯥꯜꯂꯝꯗꯥꯏꯒꯤ ꯃꯤꯀꯞꯀ ꯊꯣꯛꯂꯛꯄ ꯇꯥꯟꯖꯥꯗꯨꯗꯗꯤꯀꯣ ꯏꯪꯂꯤ ꯁꯥꯔꯤꯒ ꯇꯧꯔꯒ ꯍꯥꯏꯐꯦꯠ ꯑꯄꯥꯕ ꯑꯃꯒꯗꯤ ꯁꯨꯞꯄ ꯌꯥꯎꯏꯀꯣ ꯑꯗꯨꯁꯨ ꯑꯌꯥꯝꯕꯅ ꯁꯨꯞꯇꯦꯗ ꯑꯗꯩ ꯇꯨꯝꯕ ꯍꯧꯔꯒ ꯑꯃꯨꯛ ꯁꯥꯒꯠꯂꯛꯇꯅ ꯐꯦꯟ ꯊꯥꯔꯒ ꯂꯩꯕꯁꯨ ꯀꯣꯡꯒꯥꯏ ꯑꯃꯅꯤ ꯑꯩ ꯏꯁꯥꯒꯤ ꯑꯣꯏꯅ ꯑꯗꯨꯝ ꯐꯩꯖꯨꯕꯁꯦ ꯀꯌꯥ ꯏꯟꯊꯝꯊꯥ ꯑꯣꯏꯇꯥꯔꯁꯨ ꯌꯥꯝ ꯀꯟꯅ ꯊꯥꯅꯒ ꯁꯨꯞꯄꯗꯣ ꯏꯁꯥꯒꯤ ꯑꯣꯏꯅ ꯍꯩꯅꯗꯦꯕ ꯏꯁꯥꯗ ꯑꯩꯈꯣꯏꯒꯤ ꯑꯔꯨꯝꯕ ꯃꯌꯥꯝ ꯑꯃ ꯅꯟꯁꯤꯜꯂꯒ ꯂꯩꯕꯗꯣ ꯑꯩꯈꯣꯏꯒꯤ ꯀꯩ ꯍꯥꯏꯅꯤ ꯁꯣꯔꯒ ꯐꯨꯗꯧ ꯃꯥꯜꯂꯒ ꯑꯩꯉꯣꯟꯗꯁꯨ ꯌꯥꯝꯅ ꯅꯨꯡꯉꯥꯏꯇꯕꯗꯨ ꯑꯣꯏꯕ ꯑꯗꯨꯅ ꯑꯩꯗꯤ ꯑꯌꯥꯝꯕꯅ ꯐꯩꯖꯨꯞꯁꯦ ꯄꯥꯏ
ꯑꯩꯈꯣꯏ ꯌꯨꯝꯗ ꯁꯨꯞꯄꯤꯕ ꯐꯩꯖꯨꯞ ꯃꯌꯥꯝꯁꯨ ꯂꯣꯏꯔꯦ ꯀꯩꯅꯣ ꯄꯨꯔꯥ ꯑꯩꯈꯣꯏ ꯃꯃꯥꯏꯅ ꯁꯨꯄꯤꯁꯦ ꯊꯥꯏꯅꯉꯥꯏ ꯒꯤ ꯐꯤ ꯃꯌꯥꯝꯗꯣ ꯂꯣꯏ ꯂꯣꯟꯁꯤꯟꯅꯔꯒ ꯂꯨꯝ ꯂꯨꯝ ꯂꯥꯎꯕ ꯑꯩꯈꯣꯏꯁꯨ ꯍꯟꯗꯛꯀ ꯍꯧꯖꯤꯛꯀꯥꯟꯒꯤ ꯑꯌꯥꯡꯕꯩ ꯅꯠꯇꯦꯕ ꯑꯗꯨꯝ ꯑꯗꯨꯝ ꯂꯥꯎꯕꯗꯣ ꯃꯔꯤ ꯃꯉꯥ ꯆ ꯁꯣꯛꯄꯤꯅꯦ ꯄꯣꯝꯕꯤ ꯀꯟꯗꯥꯏ ꯃꯌꯥꯝꯗꯣ ꯑꯗꯣ ꯁꯨꯞꯄ ꯇꯨꯝꯕꯗꯨꯗꯤ ꯑꯗꯨꯝ ꯍꯩꯅꯩꯗ ꯑꯗꯨꯕꯨꯗꯤ ꯀꯥꯏꯗꯤ ꯂꯨꯝꯃꯒ ꯂꯣꯏꯔꯦꯅ ꯑꯗꯨ ꯑꯩ ꯁꯨꯝ ꯑꯍꯟꯒꯤ ꯇꯥꯏꯞ ꯇꯧꯔꯒ ꯑꯗꯨꯝ ꯏꯪ ꯉꯝꯗꯤ ꯈꯣꯠꯄꯤ ꯐꯩꯖꯨꯞ ꯁꯨꯞꯄꯒ ꯅꯨꯡꯉꯥꯏꯕꯤ ꯈꯣꯠꯄꯤ ꯇꯧꯕꯗꯣ ꯑꯗꯨꯃꯥꯏꯅ ꯑꯣꯏꯌꯦꯕ ꯍꯛꯆꯥꯡꯗꯣ ꯅꯠꯇ꯭ꯔꯗꯤ ꯑꯗꯨꯝ ꯅꯨꯡꯉꯥꯏꯇꯕꯗ ꯑꯗꯨꯝ ꯁꯥꯔꯁꯨꯅꯦ ꯑꯗꯨꯝ ꯐꯁꯨ ꯈꯔ ꯑꯗꯨꯝ ꯁꯠꯇꯔꯤ ꯅꯨꯡꯉꯥꯏꯇꯕꯗꯣ
ꯅꯪꯅ ꯑꯍꯟꯅ ꯑꯣꯜꯂꯛꯄ ꯑꯗꯨꯅꯅꯤ
ꯑꯣꯏꯗꯣꯏꯅꯦꯍꯦ ꯑꯍꯟꯒꯤ ꯇꯔꯥꯒꯤ ꯇꯥꯏꯞꯇ ꯌꯥꯝ ꯏꯪꯉꯨꯕꯩ ꯋꯥ ꯅꯠꯇꯕ ꯌꯥꯝ ꯀꯟꯅꯣ ꯇꯧꯕꯩ ꯋꯥ ꯅꯠꯇꯕ ꯑꯗꯨꯝ ꯁꯨꯞꯇ꯭ꯔꯗꯤ ꯏꯁꯥꯗ ꯍꯩꯅꯗꯕꯝ ꯐꯥꯎꯕꯩ ꯇꯥꯏꯞꯇ ꯇꯧꯕꯗꯣ ꯑꯗꯨꯃꯥꯏꯅ ꯈꯜꯂꯦꯕ ꯈꯨꯠꯆꯥꯎ ꯑꯃ ꯅꯦꯝꯃꯦ ꯃꯣꯏ ꯁꯤꯁꯦ ꯁꯤꯗꯖꯨ ꯃ ꯃꯊꯣꯜ ꯃꯥ ꯑꯍꯨꯝꯅꯦꯕ ꯂꯩꯔꯤꯖꯦ ꯃꯈꯥꯒꯤꯗꯣ ꯊꯥꯔꯒ ꯃꯔꯤ ꯑꯗꯨꯗꯨꯅ
ꯁꯥꯗꯤ ꯁꯥꯗ꯭ꯔꯣ
ꯁꯥꯗꯦ ꯉꯁꯥꯏ ꯐꯝꯃꯤꯗꯣ ꯑꯦ ꯁꯤꯗ ꯐꯝꯃꯤꯅꯦ ꯑꯦ ꯁꯤ ꯂꯩꯌꯦ ꯃꯣꯏꯗꯤ ꯑꯗꯨꯝ ꯃꯅꯨꯡ ꯆꯪꯉꯒ
ꯐꯩ ꯐꯩ ꯑꯗꯨꯏ ꯇꯥꯗꯤ ꯑꯁ ꯅꯨꯡꯁꯥ ꯁꯥꯔ ꯀꯥꯟꯖꯤꯗ ꯑꯃꯨꯛꯅꯦ ꯑꯦ ꯁꯤ ꯀꯩꯀꯥ ꯑꯃꯨꯛ ꯊꯥꯗ꯭ꯔꯒꯗꯤ
ꯁꯣꯐꯥꯒꯥꯁꯦ ꯄꯨꯔꯥꯞ ꯃꯣꯏꯒꯤ ꯉꯥꯏꯕꯝꯒꯤ ꯇꯥꯏꯞꯇ ꯁꯣꯐꯥꯒꯥꯗꯣ ꯐꯖꯅ ꯊꯝꯃꯒ ꯁꯣꯐꯥ ꯍꯥꯏꯖꯦ ꯑꯩꯈꯣꯏꯒꯤ ꯂꯨꯍꯣꯡꯕꯒꯤ ꯑꯋꯨꯟꯄꯣꯠꯇꯣ ꯎꯟꯂꯛꯄ ꯁꯣꯐꯥ ꯑꯗꯨꯒꯨꯝꯕꯗꯨꯅꯦ ꯐꯖꯅ ꯊꯝꯃꯒꯅꯦ ꯑꯗꯨꯝ ꯐꯝꯃꯦ
ꯐꯔꯦ ꯐꯔꯦ ꯋꯥꯅ ꯉꯥꯏꯗꯗꯤ ꯐꯔꯦ ꯑꯩꯗꯤ ꯅꯨꯡꯁꯥ ꯁꯥꯕꯖꯤꯗ ꯃꯤ ꯉꯥꯏꯕ ꯍꯥꯏꯁꯦ ꯌꯥꯝ ꯅꯨꯡꯉꯥꯏꯇꯕꯅꯦꯕ ꯃꯤ ꯉꯥꯏꯊꯣꯛ ꯉꯥꯏꯁꯤꯟ ꯊꯕꯛꯁꯤꯗꯤ
ꯉꯥꯏꯗꯕ ꯃꯤꯅ ꯈꯪꯉꯔꯣꯏꯗꯣ ꯇꯥꯥꯔꯦ ꯌꯥꯝ ꯋꯥꯕꯅꯦ ꯁꯥꯒ ꯁꯥ ꯊꯥꯕꯖꯤꯗ ꯑꯩꯒꯤ ꯐꯝꯃꯒ ꯂꯩꯕꯖꯤꯐꯥꯎ ꯑꯣꯝꯆꯥꯛ ꯆꯥꯛ ꯑ ꯐꯦꯟ ꯍꯨꯝꯗ꯭ꯔꯗꯤ ꯂꯩ ꯉꯝꯗꯦꯕ
ꯄꯦꯁꯔ ꯃꯣꯏ ꯃꯤ ꯑꯃꯗꯤ ꯂꯥꯛꯇꯤ ꯂꯥꯛꯈ꯭ꯔꯦ ꯃꯤꯗꯤ ꯂꯥꯛꯇꯤ ꯂꯥꯛꯇ꯭ꯔꯤ ꯑꯇꯣꯞꯄꯗꯤ ꯂꯥꯛꯈ꯭ꯔꯦ ꯎꯟꯅꯒꯗꯕ ꯃꯤ ꯑꯅꯤ ꯑꯍꯨꯝ ꯁꯨꯏꯌꯦꯕ ꯑꯃꯗꯤ ꯂꯥꯛꯈ꯭ꯔꯦ ꯑꯃꯗꯤ ꯋꯥꯠꯂꯤ
ꯃꯥꯏꯅ ꯂꯥꯛꯆꯔꯅꯤ ꯄꯨꯡ ꯑꯍꯨꯝ ꯇꯥꯔꯦ ꯃꯤꯅꯤꯠ ꯇꯔꯦꯠ ꯅꯤꯄꯥꯟ ꯋꯥꯠꯂꯤ
ꯄꯨꯡ ꯇꯥꯔꯦ ꯂꯣꯏ ꯂꯥꯛꯑꯅꯤ ꯃꯣꯏꯁꯦ ꯃꯐꯝ ꯑꯅꯤ ꯄꯨꯕ ꯁꯤꯁꯨ ꯂꯩꯕ ꯑꯗꯩ ꯑꯁꯣꯝ ꯍꯣꯁꯄꯤꯇꯥꯜ ꯂꯣꯝꯗꯁꯨ ꯆꯠꯄꯅꯤꯅꯅꯦ ꯑꯃ ꯂꯥꯛꯄꯀꯥꯟꯗ ꯑꯗꯨꯝ ꯑꯅꯤꯃꯛ ꯄꯨꯕꯒꯤ ꯃꯇꯝꯗꯣ ꯆꯤꯟꯕꯗꯣ
ꯍꯣꯏ ꯑꯗꯨꯗꯒꯤ ꯈꯤꯇꯪꯖꯨ ꯑꯃꯨꯛ ꯂꯥꯞꯅꯔꯦꯗꯅꯥ ꯈꯔ ꯅꯛꯅꯕ ꯑꯣꯏꯇꯥꯗꯤ ꯐꯕꯥ ꯄꯥꯕ ꯆꯠꯅꯕ ꯌꯥꯗꯧꯗꯣ
ꯍꯣꯏ
ꯑꯁꯁ ꯑꯣꯝꯆꯥꯛ ꯆꯥꯛꯑꯦꯍꯦ ꯑꯦ ꯁꯤ ꯃꯈꯥ ꯂꯩꯕꯅꯤꯅ ꯅꯨꯡꯉꯥꯏꯖꯔꯝꯅꯤ ꯑꯩꯈꯣꯏꯗꯤ ꯌꯥꯗ꯭ꯔꯦ ꯐꯨꯠꯂꯦ
ꯅꯨꯡꯉꯥꯏ ꯏꯪꯗꯤ ꯏꯪꯉꯦꯅ ꯃꯄꯥꯟ ꯊꯣꯛꯂꯛꯏꯅꯦ ꯑꯃꯨꯛ ꯃꯅꯨꯡꯗꯗꯤ ꯑꯗꯨꯝ ꯀꯩꯅꯣ ꯊꯥꯕꯒꯤ ꯑꯗꯨꯝ ꯌꯥꯝ ꯏꯪꯕꯗꯣ
ꯎꯝ
ꯂꯥꯛꯈ꯭ꯔꯦ ꯃꯤ ꯑꯩꯁ ꯀꯧꯅꯒꯤꯒꯦ ꯑꯗꯨꯒ ꯏꯁꯤꯡꯁꯦ ꯑꯗꯨꯝ ꯊꯛꯄꯅꯤ ꯉꯁꯤꯗꯤ ꯆꯤꯠ ꯆꯤꯠ ꯆꯤꯠ ꯊꯛꯇ꯭ꯔꯗꯤ ꯎꯝ
ꯊꯛꯑꯣ ꯀꯥꯂꯦꯟ ꯊꯥꯗ ꯏꯁꯤꯡ ꯌꯥꯝ ꯊꯛꯀꯗꯧꯕꯅꯦ ꯍꯨꯃꯥꯡ ꯊꯣꯛꯈꯤꯕꯅꯤꯅꯅꯦ ꯏꯁꯤꯡꯗꯨꯅ ꯑꯃꯨꯛ ꯍꯟꯖꯟ ꯍꯟꯖꯟꯍꯟꯒꯗꯧꯕꯅꯦꯕ ꯏꯁꯤꯡꯖꯤ ꯌꯥꯝ ꯐꯒ꯭ꯔꯖꯥꯠꯅꯤꯗ ꯊꯥꯛꯄꯗ
ꯅꯨꯡꯒ ꯂꯩꯕ ꯃꯌꯥꯝꯖꯦ ꯏꯁꯤꯡ ꯊꯛꯄ ꯌꯥꯝ ꯋꯥꯠꯄ ꯀꯥꯡꯒꯨꯅꯦꯕ ꯑꯩ ꯏꯁꯥꯃꯛꯇꯖꯨ ꯈꯪꯉꯦꯕ ꯏꯁꯤꯡ ꯅꯨꯡ ꯂꯩꯔꯝꯃꯤꯗꯣ ꯏꯁꯤꯡ ꯊꯛꯄꯖꯦ ꯌꯥꯝ ꯆꯥꯡꯁꯦ ꯌꯥꯝ ꯅꯦꯝꯕ ꯍꯧꯖꯤꯛꯄꯨꯗꯤ ꯈꯪꯕꯗꯒꯤꯕꯨꯗꯤ ꯄꯪꯊꯛꯇ ꯊꯛꯑꯦꯗ ꯏꯁꯤꯡꯁꯦ
ꯎꯝ
ꯑꯗꯨꯝ ꯄꯪꯊꯛ ꯊꯪꯛꯆꯜꯂꯦ ꯎꯝ
ꯍꯣ ꯍꯣꯏ ꯐꯔꯦ ꯐꯔꯦ ꯂꯩꯔꯣ ꯂꯩꯔꯣ ꯊꯝꯒꯦ ꯀꯣ ꯑꯃꯨꯛ ꯇꯧꯔꯛꯀꯦ ꯃꯤ ꯎꯅꯒꯤꯒꯦ ꯑꯗꯨꯒ ꯃꯣꯏ ꯊꯝꯃꯨ ꯊꯝꯃꯨ